ꯍꯜꯂꯣ
ꯅꯨꯉꯥꯏꯔꯤꯕ꯭ꯔꯣ
ꯍꯣꯏ ꯍꯣꯏ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤ ꯀꯩ ꯃꯊꯦꯜ ꯆꯥꯔꯒꯦ
ꯈꯣꯏꯁꯦ ꯉꯁꯤꯗꯤ ꯌꯦꯟꯁꯥ ꯌꯦꯟꯁꯥ ꯑꯣꯏꯅ ꯆꯥꯏꯌꯦ
ꯌꯥꯝ ꯍꯥꯎꯋꯦꯅ
ꯑꯍꯣꯏ ꯉꯁꯤ ꯍꯌꯦꯡ ꯑꯉꯥꯡꯁꯤꯡꯗꯣ ꯂꯣꯏꯅ ꯌꯨꯝ ꯍꯟꯗꯧꯔꯕꯀꯣ ꯑꯗꯨꯒꯤ ꯁꯤꯗ ꯌꯦꯟꯁꯥ
ꯑꯣ ꯌꯥꯝ ꯑꯍꯥꯎ ꯍꯥꯎꯕ ꯆꯥꯔꯒ ꯂꯩ ꯌꯣ ꯍꯧꯖꯤꯛ ꯃꯇꯝꯗꯤ ꯆꯥꯗ꯭ꯔꯗꯤ ꯌꯥꯗꯦ
ꯑꯍꯥꯎꯕ ꯍꯥꯏꯕꯨ ꯀ꯭ꯔꯤ ꯆꯅꯤ ꯗꯥꯜꯒ ꯑꯜꯂꯨ ꯇꯥꯔꯦꯅꯦ
ꯗꯥꯜ ꯗꯥꯜ ꯒ ꯑꯜꯂꯨꯗꯤ ꯑꯁ ꯑꯗꯨꯝ ꯆꯥꯔꯒ ꯂꯩꯕꯕꯨ
ꯃꯔꯛ ꯃꯔꯛꯇꯗꯤ ꯑꯍꯥꯎꯕ ꯂꯩꯔꯒ ꯆꯥꯎ
ꯌꯥꯗꯦꯅꯦꯍꯦ ꯀꯩꯅꯣꯒ ꯂꯩꯕꯅꯤꯅ ꯑꯉꯥꯡꯁꯤꯡꯒ ꯂꯩꯕꯅꯤꯅ ꯑꯗꯣ ꯑꯍꯥꯎꯕ ꯆꯥꯒꯦ ꯍꯥꯏꯔꯁꯨ
ꯌꯥꯅꯤ ꯅꯪ ꯄꯩꯁꯥ ꯄꯥꯏꯔꯗꯤ ꯌꯥꯔꯦꯅ
ꯑꯥ ꯄꯩꯁꯥ ꯍꯣꯏ ꯄꯩꯁꯥꯒꯤ ꯋꯥꯗꯤ ꯅꯠꯇꯦ ꯑꯗꯨꯕꯨ ꯑꯩ ꯂꯩꯇ꯭ꯔꯦ ꯍꯣꯁꯇꯦꯜꯗ ꯂꯩꯕꯅꯤꯅ ꯑꯉꯥꯡꯁꯤꯡꯒ ꯂꯩꯃꯤꯅꯕꯅꯤꯅ ꯃꯨꯁꯂꯤꯝ ꯈꯣꯏꯁꯨ ꯌꯥꯎꯕ ꯃꯌꯥꯡ ꯈꯣꯁꯨ ꯌꯥꯎꯕ ꯑꯗꯨꯃꯥꯏꯟ ꯇꯧꯕꯅꯤꯀꯣ
ꯎꯝ ꯆꯨꯝꯃꯤꯅꯦ ꯑꯗꯨꯁꯨ
ꯍꯣꯏ
ꯃꯔꯛ ꯃꯔꯛꯇꯗꯤ ꯍꯥ ꯍꯥꯏꯌꯣ ꯍꯥꯏꯌꯣ
ꯅꯪꯗꯤ ꯀꯩꯅꯣ ꯆꯛ ꯆꯔꯕꯣ ꯍꯪꯉꯦ ꯇꯧꯕꯅꯤꯗ
ꯆꯥꯔꯦ ꯈꯣꯏꯗꯤ ꯀꯩꯅꯣꯒ ꯕꯦꯟꯗ꯭ꯔꯤ ꯆꯝꯐꯨꯠꯀꯥ ꯀꯩꯅꯣ ꯎꯛꯁꯣꯏ ꯍꯥꯏꯕ꯭ꯔꯥ ꯑꯗꯨꯒ
ꯑꯠꯆꯥ ꯆꯥ
ꯊꯣꯡꯉꯒ ꯆꯥꯏ
ꯎꯝ ꯍꯧꯋꯦꯅꯦ ꯑꯗꯨꯁꯨ
ꯎꯝ ꯍꯧꯖꯤꯛ ꯃꯇꯝꯅꯤꯅ ꯑꯗꯨꯒꯤ ꯆꯥꯔꯦ ꯃꯇꯝ ꯃꯇꯝꯒꯤ
ꯎꯝ ꯍꯣꯏ ꯍꯣꯏ ꯈꯣꯏꯗꯤ ꯃꯇꯝ ꯃꯇꯝꯒꯤ ꯂꯩꯇ꯭ꯔꯦ ꯗꯥꯜꯒꯥ ꯑꯂꯨ ꯗꯥꯜꯒꯥ ꯑꯂꯨ ꯉꯛꯇ ꯄꯨꯟꯁꯤꯁꯤ ꯑꯗꯨꯃꯥꯏꯅ ꯂꯦꯟꯕ ꯇꯥꯔꯦ ꯎꯄꯥꯏ ꯂꯩꯇꯦ
ꯎꯝ ꯅꯣꯏꯗꯤ ꯀꯩꯅꯣꯝ ꯇꯧꯗ꯭ꯔꯣ ꯕꯣꯜ ꯌꯦꯡꯗ꯭ꯔꯣ
ꯕꯣꯜ ꯑꯦꯡꯉꯦ ꯑꯗꯨ ꯉꯁꯤ ꯑꯩ ꯑꯌꯨꯛ ꯉꯟꯇꯥ ꯍꯧꯒꯠ ꯇꯧꯃꯤꯟꯅ ꯑꯗꯨ ꯍꯦꯡꯗꯗꯤ ꯌꯥꯔꯣꯏ ꯍꯥꯏꯅ ꯇꯨꯝꯈ꯭ꯔꯁꯤꯔꯥ ꯍꯥꯏꯅ ꯈꯜꯂꯤꯌꯦ ꯉꯟꯅꯥ
ꯑꯗꯨꯅꯦ ꯅꯣꯏ ꯑꯣ ꯑꯣ ꯑꯗꯨꯒꯤꯅꯦ ꯋꯥꯅꯤ
ꯎꯝ ꯀꯅꯥ ꯏꯕꯥꯅꯤꯒꯤꯁꯤ ꯀꯅꯥꯒꯤꯔꯣ ꯅꯦꯠꯋꯥꯛ ꯁꯦꯡꯗꯦ
ꯋꯥꯟ ꯅꯦꯋꯥꯟ
ꯎꯝ ꯅꯪꯒꯤ ꯅꯪꯒꯤ ꯑꯣꯏ ꯃꯥꯜꯂꯦ ꯅꯪꯒꯤ ꯃꯈꯣꯟꯗꯣ ꯁꯦꯡꯗꯕꯤꯗ ꯑꯗꯨꯝ ꯂꯥꯛꯑꯦ
ꯉꯟꯅ ꯇꯨꯝꯗ꯭ꯔꯗꯤꯀꯣ
ꯁꯦꯡꯗ꯭ꯔꯦ ꯁꯦꯡꯗ꯭ꯔꯦ ꯑꯩ ꯀ꯭ꯔꯤꯁꯨ ꯇꯥꯗ꯭ꯔꯦ ꯍꯜꯂꯣ ꯇꯥꯕ꯭ꯔꯣ ꯇꯥꯕ꯭ꯔꯣ ꯅꯪ ꯅꯦꯋꯥꯛ ꯁꯦꯡꯗꯕ ꯃꯥꯜꯂꯦꯗ